ꯍꯂꯣ
ꯍꯜꯂꯣ
ꯏꯃꯥ ꯆꯥꯛ ꯆꯥꯔꯕꯣ
ꯆꯔꯦ
ꯀꯔꯤ ꯍꯤꯟꯖꯥꯡ ꯆꯥꯒꯦ
ꯀꯔꯤ ꯍꯤꯟꯖꯥꯡꯅꯣ ꯉꯥꯁꯥꯏꯗꯨꯕꯨ ꯈꯥꯃꯦꯟ ꯊꯣꯡꯕ꯫
ꯑꯣ ꯍꯧꯖꯤꯛꯁꯤ ꯁꯤꯕꯨ ꯍꯤꯟꯖꯥꯡꯁꯦ ꯀꯩ ꯏꯟꯖꯥꯡ ꯅ ꯍꯥꯎꯒꯦ
ꯌꯦꯟꯖꯥꯡꯁꯦ ꯏꯔꯣꯟꯕꯁꯨ ꯍꯥꯎꯋꯤ ꯆꯝꯐꯨꯠꯀ ꯀꯥꯡꯍꯧꯒꯁꯨ ꯍꯥꯎꯋꯤ
ꯎꯝ ꯇꯣꯞꯄꯗꯤ
ꯇꯣꯞꯄꯁꯦ ꯀꯔꯤ ꯀꯔꯤ ꯍꯥꯎꯅꯤ ꯑꯗꯨ ꯊꯥꯎ ꯉꯧꯕ ꯑꯃ ꯏꯔꯣꯟꯕ ꯑꯃ ꯇꯧꯕꯁꯨꯅ ꯍꯥꯎꯋꯤ ꯆꯝꯐꯨꯠꯁꯨ ꯍꯥꯎꯏꯤ
ꯂꯧ ꯁꯤꯡꯗꯤ ꯀꯃꯥꯏ ꯀꯃꯥꯏ ꯇꯧꯔꯤ
ꯂꯧꯁꯤꯡꯒ ꯒ꯭ꯌꯥꯃꯦꯟ ꯇꯥꯗꯦꯗ ꯇꯧꯔꯤꯁꯦ ꯅꯣꯡꯁꯤꯅ ꯇꯧꯔꯤꯁꯦ ꯃꯇꯝꯁꯦ ꯈꯔ ꯀꯥꯂꯦꯟ ꯂꯧ ꯈꯣꯏꯒꯗꯕꯁꯨ ꯈꯣꯏꯍꯧꯗꯦ ꯅꯣꯡ ꯑꯗꯨꯝ ꯇꯥ ꯂꯩꯗꯅ ꯑꯗ ꯗꯤ ꯑꯃꯨꯛ ꯄꯥꯃꯦꯟ ꯍꯨꯟꯕꯒꯤ ꯃꯇꯝ ꯑꯃꯨꯛ ꯌꯧꯔꯛꯑꯅꯤ ꯂꯧꯗꯣ ꯍꯥꯟꯅ ꯈꯣꯏꯗꯣꯛꯑꯒ ꯊꯝꯍꯧꯒꯗꯕꯅꯦꯕ ꯀꯥꯂꯦꯟꯒꯤ
ꯎꯝ
ꯀꯥꯂꯦꯟꯒꯤ ꯂꯧ ꯈꯣꯏꯗꯣꯛ ꯍꯧꯔꯀꯥꯟꯁꯤꯗꯩꯗ ꯑꯃꯨꯛ ꯂꯧ ꯍꯨꯟꯅꯕꯒꯤ ꯈꯣꯠꯅꯕꯒꯤ ꯑꯃꯨꯛ ꯑꯗꯨꯃꯥꯏꯅ ꯇꯧꯒꯗꯕꯅꯦꯕ ꯀꯥꯂꯦꯟ ꯂꯧ ꯈꯣꯏ ꯅꯣꯡꯗꯣ ꯑꯗꯨꯝ ꯇꯥ ꯂꯩꯔꯝꯅꯤꯅ ꯀꯥꯂꯦꯟ ꯂꯧ ꯈꯣꯏꯕꯗꯣ ꯌꯥꯗ꯭ꯔꯦꯕ ꯇꯧꯔꯤꯁꯦ
ꯎꯝ ꯅꯣꯡ ꯆꯤꯡꯗ ꯂꯣꯏ ꯗꯤꯄꯦꯟ ꯇꯧꯋꯦꯕ
ꯑꯗꯨꯗꯤ ꯑꯗꯨꯝ ꯍꯤꯡꯉꯣꯏ ꯅꯣꯏꯁꯟ ꯇꯥꯝꯆꯤꯅꯦ ꯀꯥꯂꯦꯟꯗꯣ ꯈꯣꯏꯍꯧꯔ ꯊꯝꯍꯧꯗ꯭ꯔꯅꯤꯅ ꯅꯣꯡꯁꯤꯡ ꯇꯥꯃꯤꯅ ꯍꯧꯖꯤꯛꯥ ꯏꯉꯥ ꯖꯨꯟ ꯊꯥ ꯂꯥꯛꯑꯗꯤ ꯂꯧ ꯀꯀꯩ ꯍꯨꯟꯅꯕꯗꯣ ꯍꯨꯟꯟꯅꯗꯣꯏꯅꯤꯅ ꯑꯗꯨꯗꯒꯩ ꯍꯤꯡꯉꯣꯏ ꯅꯣꯏ ꯇꯥꯕ
ꯑꯗꯣ ꯍꯧꯖꯤꯛꯁꯦ ꯅꯣꯡꯁꯦ ꯇꯥꯔꯛꯑꯒꯗꯤ ꯍꯨꯟꯗꯣꯏꯅꯦꯕ ꯂꯧꯁꯦ
ꯅꯣꯡꯁꯦ ꯇꯥꯔꯛꯑꯒꯗꯤ ꯍꯨꯟꯗꯣꯏꯅꯦ ꯑꯗꯣ ꯑꯩꯈꯣꯏꯒꯤ ꯀꯩꯅꯣ ꯀꯥꯂꯦꯟꯒꯤ ꯅꯨꯡꯁꯥ ꯑꯃ ꯂꯩꯌꯦꯕ ꯑ ꯑꯗꯨꯗꯨꯅ ꯑꯃꯨꯛ ꯂꯧꯗꯣ ꯑꯃꯨꯛ ꯍꯨꯟꯖꯤꯜꯂꯨꯔꯒ ꯀꯥꯂꯦꯟ ꯅꯨꯡꯁꯥꯗ ꯑꯃꯨꯛ ꯇꯧꯔꯗꯤ ꯂꯧꯗꯨ ꯑꯃꯨꯛ ꯍꯌꯦꯡ ꯂꯩꯀ꯭ꯔꯛ ꯆꯠꯂ ꯂꯩꯈꯤꯕ ꯅꯨꯡꯁꯥ ꯁꯥꯗꯣꯔꯛ ꯑꯒꯗꯤ ꯑꯗꯨꯁꯨ ꯑꯃꯨꯛ ꯅꯣꯡ ꯇ ꯇꯥꯗꯤ ꯃꯨꯛ ꯌꯥꯗꯕꯤꯅꯦꯕ ꯑꯗꯨꯁꯨ ꯕꯦꯔꯥ ꯀꯥꯏꯕ
ꯂꯧ ꯍꯨꯟꯕꯩ ꯃꯇꯝꯗꯤ ꯌꯧꯗꯤ ꯌꯧꯔꯛꯇꯧꯔꯕꯣ
ꯌꯧꯗꯧꯔꯦ ꯂꯧꯁꯦ ꯖꯨꯟ ꯊꯥꯗꯩ ꯇꯧꯔꯗꯤ ꯍꯧꯖꯤꯛ ꯀꯥꯂꯦꯟ ꯊꯥ ꯁꯤꯗꯧꯔꯦ ꯀꯥꯂꯦꯟ ꯊꯥ ꯁꯤꯔꯗꯤ ꯀꯥꯂꯦꯟ ꯊꯥ ꯁꯤꯈꯔꯅꯤ ꯑꯗꯒꯤꯗꯤ ꯏꯉꯥ ꯄꯥꯡꯈꯠꯂꯛꯄꯗꯒꯤ ꯂꯧ ꯄꯥꯃꯦꯟ ꯍꯨꯟꯅꯕꯒꯤ ꯇꯧꯅꯔꯛꯑꯅꯤ ꯅꯩꯅꯕ ꯍꯧꯅꯔꯛꯑꯅꯤꯕ ꯍꯧꯖꯤꯛ ꯐꯧꯗꯤ ꯀꯀꯩ ꯍꯪꯕ ꯊꯤꯕ ꯂꯣꯏ ꯍꯧꯅꯔꯦꯕ ꯑꯗꯣ ꯑꯃꯨꯛ ꯅꯣꯡ ꯁꯨꯝ ꯂꯦꯞꯊꯣꯛꯈꯤ ꯗꯤ ꯎꯝ ꯀꯩꯩꯅꯣ ꯇꯧꯈꯤꯗꯣꯏꯕ ꯑꯩꯈꯣꯏꯒꯤ ꯂꯩꯕꯥꯛꯇꯨꯃꯨꯛ ꯅꯩꯁꯜꯂ ꯊꯝꯃꯕꯅꯤ ꯅꯩꯁꯜꯂ ꯊꯝꯃ ꯍꯨꯂꯧ ꯍꯨꯟꯕ ꯃꯆꯥ ꯈꯔ ꯈꯔ ꯍꯧꯈꯔꯀꯥꯟꯗ ꯅꯣꯡ ꯇꯥꯔꯛꯇ ꯇꯥꯔꯗꯤ ꯑꯃꯨꯛ ꯂꯩꯀ꯭ꯔꯛ ꯆꯠꯂꯒ ꯂꯩꯀꯛ ꯆꯠꯂꯒ ꯇꯧꯗꯩꯕ
ꯍꯧꯖꯤꯛꯁꯦ ꯂꯥꯏ ꯍꯔꯥꯎꯕ ꯃꯇꯝꯁꯨ ꯌꯧꯅꯔꯛꯑꯦꯗꯅ
ꯎꯝ
ꯑꯩꯈꯣꯏ ꯂꯥꯏ ꯍꯔꯥꯎꯕꯁꯤꯕꯨ ꯀꯃꯥꯏꯟ ꯇꯧꯗꯣꯏꯕ ꯇꯧꯅꯤ ꯍꯥꯏꯔ ꯇꯧꯔꯣꯏ ꯍꯥꯏꯔ
ꯎꯝ ꯂꯥꯏ ꯍꯔꯥꯎꯕꯗꯣ ꯈꯪꯗꯦꯗ ꯏꯔꯥꯡ ꯂꯩꯔꯗꯤ ꯂꯥꯏ ꯍꯔꯥꯎꯕꯗꯣ ꯍꯔꯥꯎꯒꯗꯧ ꯃꯥꯟꯗꯦ ꯏꯔꯥꯡꯅ ꯅꯦꯝꯗꯒ꯭ꯔꯗꯤ ꯍꯔꯥꯎꯒꯦ ꯍꯥꯏꯔꯛꯀꯗ꯭ꯔꯥ ꯑꯗꯨꯕꯨ ꯑꯁ ꯂꯥꯏ ꯍꯔꯥꯎꯕꯁꯦ ꯑꯁ ꯀꯔꯤ ꯅꯍꯥꯟ ꯅꯣꯡꯂꯩ ꯅꯨꯡꯁꯤꯠ ꯀꯟꯅ ꯁꯤꯠꯄꯗꯣ
ꯎꯝ
ꯑꯗꯣ ꯂꯥꯏꯒꯤ ꯀꯩꯅꯣꯗ ꯎꯝ ꯀꯧꯕꯨꯂꯥ ꯄꯥꯝꯕꯤ ꯑꯅꯤ ꯅꯨꯡꯁꯤꯠ ꯀꯟ ꯁꯤꯠꯄꯗꯨꯗ ꯀꯧꯕꯨꯂꯥ ꯑꯅꯤ ꯇꯨꯁꯜꯂꯤꯅꯤꯅꯦ ꯂꯥꯏꯕꯨꯡꯗ ꯎꯝ ꯂꯥꯏꯕꯨꯡꯁꯤꯁꯨ ꯍꯦꯛꯇ ꯃꯔꯥꯅꯤ ꯀꯩꯅꯣ ꯁꯨꯃꯥꯏꯅ ꯐꯨꯛꯑꯒ ꯀꯩꯅꯣꯅꯤ ꯍꯥꯏꯌꯦ ꯂꯥꯏꯠ ꯑꯗꯨ ꯈꯝꯕ꯭ꯔꯥꯡꯅꯦ ꯍꯥꯏꯕ꯭ꯔ ꯀꯅꯣꯝ ꯍꯥꯏ ꯀꯩꯅꯣ ꯑꯗꯨꯅꯦꯅ ꯍꯥꯏꯅꯦ ꯀꯧꯕꯨꯂꯥꯗꯨꯁꯨ ꯑꯅꯤꯅꯤꯅꯦ ꯑꯃꯇꯒ ꯅꯠꯇ ꯅꯠꯇꯦꯅꯦ ꯄꯨꯂꯞ ꯍꯧꯃꯤꯟꯅꯕ ꯍꯥꯏꯇꯥꯔꯦꯅꯦ
ꯃꯇꯥꯏꯒꯤ ꯑꯅꯤ ꯍꯧꯕꯗꯨꯔꯣ
ꯍꯣꯏ ꯁꯤꯒꯤ ꯍꯦꯛ ꯀꯩꯅꯣꯒꯤ ꯍꯦꯛ ꯆꯪꯕꯝꯒꯤ ꯑꯗꯨꯗꯩꯗ ꯆꯪꯕꯗꯣ ꯑꯗꯣ ꯃꯣꯏꯅ ꯁꯨꯝ ꯑꯍꯟꯒꯩꯅ ꯍꯥꯏꯕꯗꯗꯤ ꯇꯨꯕꯗꯣ ꯃꯃꯥꯡ ꯑꯣꯜꯂꯒ ꯇꯨꯏꯌꯦꯕ ꯅꯣꯡꯄꯣꯛ ꯑꯣꯜꯂꯒ ꯑꯗꯨ ꯇꯨꯔꯤꯗꯨꯕꯨꯗꯤ ꯀꯩꯁꯨ ꯀꯥꯏꯗꯦꯅ ꯍꯥꯏꯌꯦꯕ
ꯎꯝ ꯑꯗꯣ ꯃꯨꯛ ꯍꯥꯏꯐꯦꯠ ꯅꯨꯡꯉꯥꯏꯇ꯭ꯔꯒꯗꯤ ꯃꯨ ꯃꯣꯏ ꯈꯨꯟꯒꯤ ꯃꯤ ꯇꯧꯔꯒ ꯌꯦꯡꯊꯣꯛꯍꯟꯕꯗꯤ ꯃꯥꯏꯕ ꯃꯥꯏꯕꯤ ꯍꯥꯏꯐꯦꯠ ꯇꯧꯔꯒ ꯌꯦꯡꯊꯣꯛꯍꯟꯕ ꯗꯤ ꯍꯥꯏꯗꯤ ꯂꯥꯏꯕꯨꯡꯗ ꯇꯨꯕꯅꯤꯅ
ꯀꯩꯅꯣꯅꯕꯨꯗꯤ ꯁꯨꯃꯥꯏ ꯍꯥꯏꯕꯌꯦꯕ ꯃꯣꯏꯒꯤ ꯏꯕꯣꯛ ꯃꯣꯏ ꯂꯥꯏ ꯇꯤꯟꯒꯤ ꯂꯣꯏ ꯈꯪꯉꯤꯗꯅ ꯑꯟꯏꯟꯇꯦꯜꯂꯤꯖꯤꯕꯜ ꯀ꯭ꯔꯤꯁꯅ ꯍꯣꯏꯒꯤ ꯃꯃꯥꯍꯣꯏꯗꯣ ꯑ ꯀꯩꯁꯨꯕꯨꯗꯤ ꯀꯥꯏꯗꯦ ꯁꯨꯃꯥꯏꯅ ꯀꯩꯅꯣ ꯇꯧꯕꯖꯦ ꯃꯥꯒꯤ ꯀꯩ ꯑꯣꯜꯂꯒ ꯇꯨꯔꯤꯗꯣ
ꯎꯝ
ꯑꯗꯣ ꯂꯥꯏꯕꯨꯡꯗ ꯇꯨꯁꯜ ꯂꯥꯏꯕꯨꯡꯒꯤ ꯅꯣꯡꯄꯣꯛ ꯄꯥꯡꯕꯔꯣꯝꯗ ꯁꯨꯃꯥꯏꯅ ꯇꯨꯁꯜꯂꯦꯕ ꯎꯝ ꯇꯨꯔꯤꯗꯨꯕꯨꯗꯤ ꯈꯤꯅꯥ ꯀꯩꯁꯨ ꯀꯩꯅꯣ ꯇꯧ ꯑ ꯐꯠꯇꯕ ꯀꯩꯀꯩ ꯐꯣꯟ ꯀꯩꯀꯩ ꯇꯧꯗꯦꯅꯗꯤ ꯍꯥꯏ ꯍ ꯑꯗꯨꯃꯥꯏꯅꯗꯤ
ꯎꯝ ꯑꯗꯣ ꯍꯟꯗꯛꯁꯦ ꯂꯥꯏ ꯍꯔꯥꯎꯅꯤ ꯍꯔꯥꯎꯔꯣꯏ ꯈꯪꯗꯦꯕ
ꯂꯥꯏ ꯍꯔꯥꯎꯅꯤꯅ ꯃꯤ ꯃꯥꯏꯕꯤ ꯀꯀꯩꯕꯨꯗꯤ ꯂꯣꯏ ꯅꯦꯛꯑꯒ ꯍꯥꯟꯅ ꯑꯩꯈꯣꯏꯒꯤꯗꯤ ꯀꯩꯅꯣꯒꯤꯗ ꯐꯥꯏꯔꯦꯟꯒꯤ ꯅꯣꯡ ꯄꯥꯟꯕꯗ ꯀꯨꯝ ꯆꯟꯕꯗ ꯃꯥꯏꯕꯤ ꯍꯥꯏꯕ ꯈꯣ ꯄꯥꯅ ꯂꯣꯏ ꯂꯥꯎꯊꯣꯛꯇꯅ ꯂꯣꯏꯒ꯭ꯔꯕꯅꯦ ꯑꯗꯣ ꯏꯔꯥꯡ ꯇꯧꯁꯜꯂꯛꯑꯒꯗꯤ ꯏꯔꯥꯡꯗꯣ ꯂꯥꯟ ꯇꯧꯁꯜꯂꯛꯑꯒꯗꯤ ꯀꯗꯥꯏꯗ ꯍꯔꯥꯎꯅꯤ ꯏꯔꯥꯡꯁꯤꯅ ꯅꯦꯝꯗꯒ꯭ꯔꯕꯨꯗꯤ ꯍꯔꯥꯎꯕ ꯌꯥꯏ
ꯎꯝ ꯐꯔꯦꯅ ꯍꯔꯥꯎꯕꯅ ꯐꯩꯅꯦ
ꯍꯔꯥꯎꯕꯅ ꯐꯩꯌꯦ ꯍꯔꯥꯎꯕꯅ ꯐꯩ ꯍꯥꯏꯕꯗꯨꯗꯤ ꯁꯨꯝ ꯂꯥꯏꯒꯤꯅꯦꯅ ꯀꯩꯅꯣ ꯇꯧꯋꯤꯗꯅ ꯑꯩꯈꯣꯏꯗꯤ ꯐꯟ ꯅꯨꯡꯁꯨ ꯂꯥꯏꯒꯤ ꯂꯩꯖꯕꯅꯤꯅ ꯌꯥꯎ ꯁꯪꯉꯝ ꯃꯉꯥ ꯑꯃ ꯂꯩꯁꯦ ꯐꯖꯔꯦ ꯑꯗꯒꯤꯗꯤ ꯍꯁꯤꯁꯨ ꯂꯥꯎꯈ꯭ꯔꯦ ꯁꯤ ꯂ ꯂꯥꯏꯔꯧꯗꯣ ꯑꯗꯨ ꯑꯗꯨ ꯑꯗꯒꯤ ꯑꯗꯨ ꯂꯥꯎꯊꯣꯛꯇ ꯑꯗꯨ ꯂꯩꯖꯕꯅꯤꯅ ꯑꯗꯨꯝ ꯍꯔꯥꯎꯕꯅꯕꯨꯗꯤ ꯐꯩ
ꯎꯝ ꯎꯅꯤ
ꯂꯥꯏ ꯍꯔꯥꯎ ꯊꯣꯛꯣꯛꯈꯗꯤ ꯗꯧꯁꯥ ꯂꯥꯡꯕꯟ ꯄꯨꯝꯅꯃꯛ
ꯎꯝ
ꯀꯩꯅꯣ ꯇꯧꯋꯤꯗꯅ ꯐꯩꯗꯅ ꯀꯥꯎꯕꯅꯕꯨꯗꯤ ꯐꯔꯤꯕ
ꯍꯟꯗꯛꯁꯦ ꯀꯩꯅꯣꯒꯗ ꯑꯅꯤ ꯄꯥꯜꯂꯦ ꯍꯥꯏꯗꯥꯏꯅꯦ
ꯉꯥꯅꯤ ꯄꯥꯅꯩꯌꯦ ꯉꯥꯣꯝꯕ ꯉꯥ ꯈꯣꯝꯕꯗ ꯍꯔꯥꯎꯕꯗꯄ ꯎꯝ
ꯈꯦꯔ ꯑꯦꯛꯖꯥꯝ ꯂꯣꯏꯅꯕ ꯃꯇꯝ ꯇꯥꯕ ꯌꯥꯏ
ꯑꯦꯛꯖꯥꯝ ꯅꯣꯏꯒꯤ ꯑꯦꯛꯖꯥꯝ ꯂꯣꯏꯕ ꯂꯣꯏꯔꯗ꯭ꯔꯥ ꯑꯗꯨꯗꯗꯤ
ꯑ ꯇꯥꯕ ꯌꯥꯏ ꯑꯦꯛꯖꯥꯝ ꯂꯣꯏꯗꯧꯕ ꯃꯥꯜꯂꯦ ꯗ ꯑ ꯃꯦ ꯖꯨꯟꯒꯤ ꯗꯦꯠ ꯐꯤꯐꯇꯤꯟꯗ ꯕꯩꯕꯥ ꯐꯝꯒꯅꯤ ꯑꯗꯨ ꯕꯩꯕꯥ ꯐꯝꯕ ꯂꯣꯏꯔꯒ ꯎꯝ ꯗꯤꯖꯔꯇꯦꯁꯟꯒꯤꯗꯣ ꯄꯤꯁꯜꯂ ꯍꯥꯏꯕꯅꯦ ꯕꯩꯕꯥꯗꯣ ꯀꯔꯝ ꯀꯥꯟꯗ ꯇꯥꯗꯣꯏꯅꯣ ꯍꯥꯏꯗꯣ ꯈꯪꯗꯣꯏꯦ ꯗꯤꯖꯔ ꯐꯤꯇꯤꯟꯗꯨ ꯄꯤꯁꯜꯂꯨ ꯍꯥꯏꯕꯅꯦ ꯑꯣꯕꯥꯁꯦ ꯀꯔꯝ ꯀꯥꯟ ꯇꯥꯔꯒꯗꯧꯅꯣ ꯈꯪꯗꯦ ꯑꯗꯣ ꯌꯨꯝꯗ ꯂꯥꯛꯄ ꯌꯥꯔꯕꯗꯤ ꯌꯨꯝꯂꯣꯝꯗ ꯂꯥꯛꯑꯒ ꯂꯩꯔꯤ
ꯍꯣꯏ ꯄꯩꯈꯥ ꯂꯣꯏꯕꯗꯒ ꯆꯥꯟꯅꯔꯒ ꯂꯥꯏ ꯂꯥꯏ ꯍꯔꯥꯎꯕꯒ ꯃꯄꯥ ꯆꯥꯟꯅꯕꯁꯨ ꯌꯥꯏ ꯅꯪ ꯍꯥꯏꯗꯣꯏꯗꯗꯤ
ꯍꯣꯏ ꯍꯣꯏ ꯍꯣꯏ ꯆꯥꯅꯔꯨꯁꯦ ꯑꯗꯨꯝ ꯃꯅꯨꯡꯗ ꯇꯥꯁꯜꯂꯛꯑꯒꯗꯤ ꯉꯔꯥꯡ ꯂꯩꯇ ꯇꯥꯔꯗꯤ ꯌꯨꯝꯗ ꯑꯗꯨꯝ ꯂꯩꯊꯣꯛꯑꯁꯨ ꯌꯥꯏ ꯅꯪ ꯂꯥꯏ ꯍꯔꯥꯎ ꯃꯅꯨꯡꯗꯨꯕꯨꯗꯤ
ꯎꯝ
ꯑꯗꯨꯒ ꯑꯃꯨꯛ ꯍꯟꯈꯤꯕ ꯂꯣꯏ ꯍꯧꯖꯤꯛꯁꯦ ꯋꯦꯗꯔꯁꯤ
ꯈꯪꯗꯦꯅꯦ ꯏꯆꯥꯁꯤꯁꯨ ꯅꯣꯡꯒꯤꯦ ꯈꯟꯇꯥ ꯈꯟꯇꯥꯨ ꯇꯥꯅꯤꯅ ꯁꯥꯥꯁꯨ ꯂꯣꯛ ꯑꯃꯨꯛ ꯊꯨꯡꯒꯦ ꯇꯧꯔꯦꯅꯦ ꯑꯩꯁꯦ ꯑꯃꯨꯛ ꯀꯅꯥꯎ ꯃꯨꯅꯔꯦꯅꯦ
ꯈꯪꯁꯥ ꯑꯃ ꯁꯥ ꯏꯪꯅ ꯑꯃꯨꯛ ꯏꯪ ꯇꯧꯕꯩ ꯇꯥꯏꯞꯇꯗ ꯇꯧꯋꯤ
ꯑꯁꯤ ꯇꯨꯝꯍꯧꯕꯗ ꯈꯅꯥꯎꯁꯦ ꯈꯅꯥꯎꯁꯦ ꯌꯥꯝ ꯁꯥꯔꯦꯕ ꯁ ꯅꯝꯒ ꯁꯤꯁꯤꯡꯒ ꯃ ꯇꯣꯝꯃꯦ ꯀꯨꯂꯤ ꯂꯩꯥꯏ
ꯑꯩꯁꯨ ꯅꯍꯥꯟ ꯀꯩꯅꯣ ꯇꯧꯔꯨꯕꯗꯣ ꯍꯜꯂꯛ ꯏꯪꯕꯗ ꯏꯪꯕ ꯑꯦ ꯇꯤ ꯑꯦꯝ ꯆꯠꯂꯨꯔꯒ ꯍꯜꯂꯛꯄ ꯩꯗꯨꯗ ꯍꯥꯞꯁꯤ ꯈꯟ ꯗꯗ ꯑꯗꯣ ꯑꯩꯗꯣ ꯀꯩꯅꯣ ꯇꯧꯁꯜꯂꯦ ꯄꯦꯔꯥꯁꯤꯇꯥꯃꯣꯜ ꯇꯁꯤꯜꯂꯒ ꯁꯤꯡ ꯃꯍꯤꯒ ꯊꯛꯆꯜꯂꯒ ꯇꯨꯝꯃꯦ ꯑꯗꯨꯒ ꯅꯣꯡꯉꯥꯜꯂꯀꯥꯟꯗ ꯈꯅꯥꯎ ꯅꯥꯗꯣꯏꯔꯥꯅ ꯈꯟꯕꯅꯤ ꯅꯥꯗꯤ ꯅꯥꯔꯛꯇ꯭ꯔꯦ ꯅꯣꯡꯉꯥꯟꯕꯩꯗꯨꯗꯗꯤ ꯐꯥꯒ꯭ꯔꯦ ꯀꯩꯝ ꯇꯧꯔꯛꯇ꯭ꯔꯦ ꯑꯗꯣ ꯃꯣꯖꯥꯒꯒ ꯎꯞꯒ ꯂꯣꯏ ꯂꯩ ꯍꯧꯖꯤꯛꯁꯨ ꯏꯪꯉꯦꯕ ꯌꯥꯝꯅ
ꯎꯝ
ꯅꯨꯡꯁꯥꯁꯦ ꯈꯨꯠꯁꯥꯁꯦ ꯅꯨꯡꯊꯤ ꯑꯃꯈꯛ ꯃꯪꯁꯤꯜꯂ ꯅꯣꯡ ꯇꯥꯏ ꯇꯧꯔꯅꯤꯅ ꯅꯥꯇꯣꯟ ꯅꯨꯡꯇꯣꯟ ꯐꯨꯜꯂꯦꯕ ꯅꯨꯡꯉꯥꯏꯇꯦꯕ
ꯎꯝ ꯎꯝ ꯇꯧꯁꯦ ꯑꯩꯁꯨ ꯈꯅꯥꯎꯁꯦ ꯅꯥꯕꯅ ꯇꯤꯟ ꯌꯣꯠꯄꯒ ꯑꯝꯇ ꯌꯥꯗ꯭ꯔꯦ
ꯎꯝ ꯋꯥꯍꯟ ꯃꯅꯨ
ꯨꯂꯤꯕꯗꯂ ꯌꯔꯔꯦ
ꯍꯣꯏ ꯇ ꯗ ꯅꯥꯍꯟꯗꯕꯅ ꯐꯩ ꯆꯥꯛꯁꯤꯡ ꯐꯖꯅ ꯆꯥꯔꯒ ꯂꯩꯅꯕ ꯂꯧ ꯃꯇꯝꯁꯨ ꯌꯧꯔꯛꯇ꯭ꯔꯔꯕꯅꯤꯅ
ꯕꯦꯝꯃ ꯍꯣꯏꯒꯤ ꯄꯩꯈꯥꯗꯨꯁꯨ ꯉꯁꯤ ꯇꯥꯡ ꯀꯌꯥ ꯉꯁꯤ ꯇꯥꯡ ꯃꯔꯤꯗ ꯍꯥꯏꯗꯣꯛꯀꯅꯤꯒ ꯍꯥꯏꯔꯒ ꯍꯥꯏꯗꯣꯛꯇꯦꯅꯦ ꯇꯔꯨꯛꯇ ꯍꯥꯏꯗꯣꯛꯇꯔꯣ
ꯃꯔꯤ ꯍꯥꯏꯕ꯭ꯔꯥꯅꯦ ꯃꯥꯄꯟ ꯍꯥꯏꯨꯝ ꯇꯧꯗꯏꯅꯦ
ꯃꯄꯥꯟꯅ ꯍꯥꯏꯈꯗꯥꯣ
ꯍꯣꯏ ꯑꯗꯨꯒꯤꯗꯨꯁꯨ ꯐꯦꯛ ꯅ꯭ꯌꯨꯁꯅꯦꯅ ꯑꯃꯛꯁꯨ ꯊꯣꯛꯈꯤꯕꯅꯤ ꯆꯞ ꯆꯥꯅ ꯈꯪꯗꯦ ꯃꯇꯝ ꯀꯔꯝ ꯀꯥꯟꯗ ꯇꯧꯗꯣꯏꯅꯣ ꯆꯞ ꯆꯥꯅ ꯈꯪꯗꯦ ꯑꯗꯣ ꯈꯪꯗꯦ ꯍꯥꯏꯗꯣꯛꯄ ꯀꯥꯟ ꯑꯗꯨꯝ ꯍꯥꯏꯗꯣꯛꯆꯔꯛꯑꯁꯅꯤ ꯑꯦꯛꯖꯥꯝꯗꯁꯨ
ꯎ ꯇꯧꯗꯣꯏꯁꯦ ꯍꯥꯟꯁꯤꯕꯣ ꯑꯗꯨꯝ ꯊꯤꯖꯤꯗ ꯇꯝꯍꯜꯂꯁꯤꯗ ꯇꯥꯕꯦꯠꯇꯣ
ꯐꯪꯕ꯭ꯔꯥꯅ ꯌꯦꯡꯈꯤꯁꯦ ꯑꯗꯨꯒ
ꯃꯥꯅꯕꯨꯗꯤ ꯄ꯭ꯔꯥꯏꯚꯦꯠꯇ ꯇꯝꯅꯤꯡꯉꯦ ꯑꯩꯅ
ꯩ ꯋꯥꯅꯦ ꯑꯩ ꯑꯦꯂꯚꯦꯟꯗꯅ ꯐ꯭ꯔꯤꯅꯤ ꯍꯥꯏꯅꯤ ꯇꯨꯋꯦꯜꯞꯇꯅ ꯄꯩꯁꯥ ꯀꯣꯠꯈꯤꯗꯣꯏꯕ
ꯍꯣꯏ ꯑꯗꯣ ꯃꯣꯏ ꯑꯦꯟꯇ꯭ꯔꯥꯟꯁꯇꯣ ꯊꯥꯔꯒ ꯍꯟꯗꯇ ꯐꯪꯕ꯭ꯔꯥ ꯌꯦꯡꯒꯤꯁꯦ
ꯎꯝ
ꯌꯥꯔꯦ ꯌꯥꯔꯦ ꯑꯗꯨꯗꯤ ꯑꯩ ꯑꯃꯨꯛ ꯊꯝꯃꯒꯦ ꯍꯔꯦ ꯅꯃꯁꯦ ꯁꯥꯅꯔꯁꯤ
ꯍꯣꯏ ꯍꯣꯏ ꯊꯝꯃꯣ ꯊꯝ ꯊꯝꯃꯣ ꯊꯝ ꯎꯝ